ꯍꯂꯣ
ꯇꯥꯕꯣ
ꯇꯥꯔꯦ ꯇꯥꯔꯦ
ꯑꯁ ꯃꯇꯝ ꯀꯨꯏ ꯀꯨꯏꯅ ꯆꯪꯉꯑꯦ
ꯎꯝ ꯆꯪꯕ꯭ꯔꯣ ꯑꯥ ꯑꯩ ꯀꯩꯅꯣꯝꯃ ꯇꯧꯔ ꯂꯩꯕ ꯐꯣꯟꯗꯣ ꯆꯥ ꯇꯔꯝꯕ ꯑꯗꯨ ꯅꯦꯗ
ꯑ ꯑꯩ ꯍꯥꯏ ꯂꯥꯁꯇ ꯌꯥꯔꯛꯑꯦ ꯍꯥꯏꯕ ꯀꯨꯏꯅ ꯌꯥꯗꯔꯥ
ꯑꯥ ꯀꯩꯗꯧꯤꯅ
ꯆꯥꯛꯇꯣꯛꯑꯒ ꯍꯤꯛꯄ ꯂꯩꯕꯅꯤꯗ ꯑꯗꯨ ꯅꯪꯒꯤ
ꯑꯩꯗꯤ ꯆꯥꯛ ꯊꯣꯡꯗ꯭ꯔꯤꯗ ꯍꯣꯔꯦꯟ ꯍꯣꯔꯦꯟ ꯇꯞ ꯅꯠꯇ ꯍꯣꯡꯒꯦ ꯀꯩꯅꯣꯃ ꯀꯩꯟꯁꯥꯡ ꯀꯩ ꯌꯦꯟꯁꯥꯡ ꯆꯥꯔꯤꯅꯣ
ꯑꯈꯣꯏꯗꯤ ꯌꯥ ꯆꯑ ꯌꯦꯟ ꯍꯥꯏꯔꯤꯁꯤꯀꯣ ꯍꯥꯏꯁꯦ ꯃꯁꯥ ꯅꯠꯇꯦꯕ ꯃꯅꯨꯡꯅꯨꯡꯁꯥꯒ ꯑꯃꯅꯨꯡꯁꯥꯒ ꯑꯃꯨ ꯍꯣ ꯇꯥꯏ
ꯑ ꯃꯈꯣꯟ ꯈꯂꯦꯖꯥ ꯃꯈꯀꯟ ꯑꯁ ꯑꯗꯨꯅꯤ ꯍꯦꯟꯅ ꯍꯥꯎꯕꯅꯦ ꯑꯩ ꯌꯦꯟꯗꯒꯤꯗꯤ ꯑ ꯌꯦꯟꯁꯤ ꯌꯦꯟꯅꯦ ꯑꯗꯨꯕꯨꯣ
ꯍꯧꯖꯤꯛꯀꯥꯟꯗꯤ ꯑꯁꯤꯒꯨꯝꯕ ꯄꯥꯝꯅꯔꯗ
ꯑꯗꯨꯅꯤ ꯄꯥꯝꯃꯦ ꯑꯗꯨꯕꯨ ꯏꯁꯀꯤꯟꯁꯨ ꯌꯥꯎꯕ꯭ꯔꯥ
ꯏꯁꯀꯤꯟꯗꯤ ꯆꯥꯅꯤꯡꯗꯦ ꯑꯗꯨꯒꯤ ꯆꯥꯥꯁꯦ ꯑꯗꯨꯗꯤ ꯍꯥꯞꯇꯦ
ꯏꯁꯀꯤꯟꯗꯨꯣ ꯐꯠꯇꯕꯅꯦꯀꯣ ꯑꯁ ꯑꯩ ꯚꯤꯗꯤꯑꯣ ꯌꯦꯡꯕ ꯎꯕꯗ ꯃꯥꯒꯤ ꯊꯥꯎꯗꯣ
ꯑꯥꯎ
ꯊꯥꯎꯗꯣ ꯐꯠꯇꯦꯕ ꯑꯁ ꯑꯩ ꯑꯗꯨ ꯌꯦꯡꯕ ꯀꯥꯟꯗꯗꯤ ꯍꯥꯎꯗꯤ ꯍꯥꯎꯋꯦꯕ ꯃꯥꯒꯤ ꯏꯁꯀꯤꯟꯗꯨ ꯀꯩꯅꯣꯝꯃ ꯇꯥꯎꯔꯒ ꯈꯔ ꯆꯥꯕꯗꯣꯀꯣ ꯀ꯭ꯔꯔꯤꯝ ꯀ꯭ꯔꯔꯤꯝꯗꯥꯎꯅ ꯀꯣ ꯆꯥꯛ ꯀꯌꯥꯝ ꯆꯪꯕꯅꯦꯕ
ꯑꯁ ꯑꯗꯨꯗꯤ ꯑꯩꯗꯤ ꯌꯥꯝ ꯄꯥꯝꯕ ꯑꯣꯏꯗꯦ ꯏꯁꯀꯤꯟꯗꯤ
ꯍꯥꯎꯕꯅꯦ ꯅꯪ ꯃꯍꯥꯎ ꯈꯪꯗꯕꯝꯒꯤꯅꯦ ꯅꯪ ꯑꯣꯛꯁꯥ ꯆꯥꯕ ꯒꯥꯟꯗ ꯏꯁ꯭ꯀꯤꯟ ꯆꯥꯗ꯭ꯔꯥ
ꯑꯣꯛꯁꯥ ꯆꯥꯕ ꯀꯥꯟꯗꯁꯨ ꯎ ꯃꯣꯏ ꯀꯩꯅꯣꯗꯣ ꯃꯁꯝ ꯌꯥꯎ ꯕꯗꯣ ꯑꯗꯨꯒꯤ ꯍꯩꯅꯗꯦ ꯑꯗꯨꯁꯨ
ꯃꯁꯝ ꯃꯁꯝꯁꯨ ꯆꯥꯏꯅꯦ ꯀꯩꯅꯣ
ꯑꯁ ꯃꯁꯝꯗ ꯐꯖꯅ ꯂꯧꯊꯣꯛꯄ ꯂꯩꯅ ꯃꯤ ꯈꯔꯗꯤ
ꯑꯥ ꯈꯂꯩꯕ
ꯌꯥꯏꯌꯦꯕ ꯑꯗꯨ ꯅꯠꯇ꯭ꯔꯗꯤ ꯑꯩꯗꯤ ꯄꯥꯝꯗꯦꯕ
ꯀꯥꯡ ꯁꯥꯡꯅ ꯂꯩꯕꯗꯕꯣ
ꯑꯧ ꯑꯁ ꯌꯥꯝ ꯇꯨꯀꯠꯆꯩꯌꯦꯕ ꯑꯗꯨꯗꯤ
ꯅꯪ ꯁꯥꯗ ꯀꯩ ꯀꯩ ꯆꯥꯗꯕ ꯂꯩꯒꯦ
ꯑꯩꯗꯤꯖꯥꯗ ꯂꯣꯏ ꯆꯥꯏꯗ ꯑꯗꯣ ꯍꯨꯏ ꯍꯧꯗꯣꯡꯒꯨꯝꯕꯗꯤ ꯖꯥꯗꯦꯀꯣ
ꯑꯍꯣ ꯐꯩ ꯐꯩ ꯅꯨꯡꯁꯤꯗ꯭ꯔꯣ ꯃꯣꯏꯗꯤ
ꯑ ꯑꯗꯨꯅꯦ ꯃꯣꯏꯅꯦ ꯅꯨꯡꯁꯤꯌꯦ ꯆꯥꯁꯤꯡꯗꯦꯀꯣ ꯅꯍꯥꯟꯗꯣ ꯋꯥꯔꯤ ꯂꯤ ꯕꯤꯒꯦ ꯅꯨꯡꯁꯤꯔꯣ ꯍꯥꯏꯔꯒ ꯏꯃꯥꯜꯕꯤ ꯑꯃꯗꯣ ꯃꯥꯒꯤ ꯑꯦꯛꯁ ꯅꯀꯣ
ꯎꯝ
ꯍꯨꯏ ꯄꯤꯕꯅꯦꯕ
ꯑꯥ ꯃꯆꯥꯥ
ꯃꯆꯥ ꯄꯤꯕ
ꯑꯥ
ꯊꯥꯏꯅꯅꯦꯕ ꯄꯤꯕꯗꯣ ꯍꯧꯖꯤꯛꯇꯤ ꯀꯣꯏꯅꯗ꯭ꯔꯦꯕ ꯑꯗꯣ ꯑꯗꯨꯣ ꯍꯨꯏꯗꯣ ꯑꯩ ꯏꯕꯥꯅꯤꯅ ꯄꯨꯔꯛꯄꯤꯕꯅꯦꯕ
ꯑꯥ
ꯄꯨꯔꯛꯑꯒ ꯃꯣꯏ ꯌꯣꯛꯑꯦ ꯆꯍꯤ ꯃꯔꯤ ꯃꯉꯥ ꯌꯣꯛꯈ꯭ꯔꯦ ꯑꯗꯣ ꯍꯟꯗꯛꯇꯣ ꯎ ꯏꯃꯥꯟꯅꯕꯤꯗꯣ ꯌꯨꯝꯗ ꯂꯩꯇꯕꯅꯤꯅ ꯃꯃꯥꯗꯣ
ꯎꯝ
ꯏꯃꯥꯟꯅꯕꯤ ꯂꯩꯇ꯭ꯔꯤꯀꯥꯟꯗ ꯌꯣꯟꯊꯣꯛꯄꯤꯔꯕ
ꯑꯁ
ꯃꯥꯒꯤ ꯍꯨꯣꯏꯗꯣ ꯍꯥꯏꯗꯕꯤꯗ
ꯑꯥ
ꯑꯗꯨꯒ ꯌꯣꯜꯂꯅꯤ ꯍꯥꯏꯕꯒꯤ ꯄꯥꯎ ꯇꯥꯕꯒꯤꯀꯣ
ꯑꯥ
ꯑꯗꯣ ꯍꯥꯏꯐꯦꯠꯇꯤ ꯇꯥꯕ ꯌꯣꯟꯈꯔꯦꯗꯤ ꯇꯥꯗꯕ ꯏꯃꯥꯟꯅꯕꯤꯗꯣ ꯑꯗꯨ ꯐꯣꯟꯗꯣ ꯃꯃꯥꯡꯗ ꯍꯟꯖꯤꯟ ꯍꯟꯖꯤꯟ ꯇꯧꯕ ꯃꯥꯜꯂꯦ ꯍꯟꯖꯤꯟ ꯍꯟꯖꯤꯟ ꯇꯧꯔꯒ ꯐꯣꯟꯗꯣ ꯄꯥꯏꯈꯠꯇ꯭ꯔꯦꯌꯦ ꯃꯃꯥꯟꯗꯣ ꯍꯨꯏꯗꯣꯏ ꯌꯣꯜꯂ ꯑ ꯍꯤ ꯍꯤ ꯍꯨ ꯍ ꯍꯟꯈ꯭ꯔꯕꯅꯤꯅ
ꯑꯥ
ꯄꯥꯏꯈꯠꯇ꯭ꯔꯦ ꯍꯥꯏ ꯑꯗꯨꯒ ꯅꯨꯡꯗꯥꯡꯗꯗꯤ ꯇꯧꯕ ꯃꯥꯜꯂꯦ ꯇꯧꯔꯒ ꯄꯥꯏꯈꯠ ꯐ꯭ꯔꯕ ꯍ ꯍꯨꯏꯗꯣ ꯌꯣꯟ ꯀꯑꯦ ꯍꯥꯏꯅ ꯏꯃꯥꯟꯅꯕꯤꯗꯣ ꯀꯞꯄꯒ ꯋꯥꯔꯤ ꯁꯥꯟꯅꯔꯕ ꯃꯅꯥꯎꯅꯨꯄꯤꯅ ꯣ ꯅꯝꯃꯒ ꯊꯥꯔꯛꯄꯅꯦꯕ
ꯍꯥꯥ
ꯀꯞꯄꯒ ꯋꯥꯔꯤ ꯁꯥꯟꯅꯔꯒ ꯃꯃꯥꯗꯣ ꯍꯥꯏꯅꯤꯡꯉꯥꯏ ꯂꯩꯃꯟꯗꯕꯒꯤ ꯑꯩꯕꯨ ꯑꯩꯕꯨ ꯀꯣꯛꯄꯤꯔꯣ ꯑꯩꯕꯨ ꯁꯥꯎꯔꯨꯔꯅꯨ ꯑꯩ ꯁꯣꯏꯈ꯭ꯔꯦ ꯍꯥꯏ ꯃꯃꯅ
ꯃꯤ ꯅꯨꯡꯁꯤꯅ ꯅꯨꯡꯁꯤꯅ ꯂꯣꯏꯖꯕꯗꯀꯣ
ꯑ ꯃꯃꯥꯅ ꯑꯗꯨꯃꯥꯏꯅ ꯍꯥꯏꯌꯦ ꯑꯩꯗꯤ ꯅꯣꯛꯅꯤꯡ ꯕꯅ ꯁꯤꯈꯤ ꯇꯧꯋꯦ ꯑꯗꯨꯒ ꯀꯣ ꯏꯃꯥꯟꯅꯕꯤ ꯑꯃꯅ ꯑꯩꯈꯣꯏ ꯑꯩꯈꯣꯏꯒꯤ ꯋꯥꯆꯦꯞꯄꯤ ꯂꯩꯌꯦꯕ ꯑꯗꯨꯒꯤ ꯒ꯭ꯔꯨꯞꯇ ꯏꯃꯥꯟꯅꯕꯤ ꯑꯃꯅ ꯅꯪ ꯍꯨꯏꯗꯤ ꯅꯨꯡꯁꯤꯑꯦ ꯅꯨꯡꯁꯤꯌꯦ ꯅꯪ ꯍꯨꯏ ꯌꯣꯟꯈ꯭ꯔꯕꯒꯤ ꯀꯞꯄꯦꯗꯤ ꯍꯥꯏꯌꯦ ꯅꯪ ꯍꯨꯏꯗꯤ ꯆꯥꯕ꯭ꯔꯣꯅ ꯍꯥꯏꯕ ꯏꯃꯥꯟꯅꯕꯤ ꯑꯃꯅ
ꯑꯥ
ꯍꯣꯏ ꯑꯍꯣꯏ ꯍꯨꯏꯕꯨꯗꯤ ꯌꯥꯝ ꯅꯨꯡꯁꯤꯌꯦ ꯑꯗꯣ ꯈꯔ ꯈꯔꯥꯗꯤ ꯆꯥꯏ
ꯈꯔ ꯈꯔꯗꯤ ꯆꯥꯕꯅꯦꯕ
ꯑ ꯑ ꯍꯨꯏꯗꯤ ꯅꯨꯡꯁꯤ ꯍꯥꯏ ꯗꯨꯒ ꯈꯔꯥ ꯈꯔꯥ ꯆꯥꯏ ꯍꯥꯏ ꯃꯃꯥꯅ ꯅꯣꯡꯄꯁꯤ ꯅꯣꯡꯄꯁꯤꯗꯤ
ꯑꯗꯨ ꯂꯩꯕꯅꯦ ꯃꯤ ꯈꯔ ꯑ ꯍꯨꯏꯗꯤ ꯌꯥꯝ ꯅꯨꯡꯁꯤꯔꯒ
ꯑꯗꯨꯒ ꯃꯃꯥꯅ ꯌꯣꯟꯕ ꯑꯣꯏꯔꯝꯗ꯭ꯔꯦ ꯃꯅꯥꯎ ꯅꯨꯄꯥꯅ ꯃꯅꯥꯎ ꯅꯨꯄꯥꯅ ꯏꯟꯁꯤꯟ ꯃꯅꯥꯎ ꯅꯨꯄꯥꯅ ꯀꯣ ꯏꯟꯁꯤꯟꯕꯤ ꯃꯃꯥꯗ ꯏꯟꯁꯤꯟꯕꯤ ꯑꯩꯗꯨꯒꯤꯀꯣ ꯃꯃꯥꯗꯣ ꯑꯃꯨꯛ ꯌꯣꯟꯊꯣꯛꯄ ꯃꯥꯜꯂꯦ ꯂꯥꯁꯇ ꯂꯝꯍꯦꯟꯗꯦ ꯈꯪꯗꯦ ꯌꯥꯗꯦ ꯀꯨꯏꯁꯨ ꯀꯨꯏꯔꯦꯕ ꯂꯤꯈ꯭ꯔꯕ
ꯅꯨꯄꯤ ꯀꯣꯏꯕ ꯆꯠꯄꯒꯤ ꯑꯣꯏꯔꯝꯅꯦ
ꯎꯝ ꯃꯥꯗꯨ ꯅꯨꯄꯤꯅꯦ
ꯑꯣ ꯅꯨꯄꯥ ꯊꯤꯕ ꯆꯠꯄ ꯑꯣꯏꯔꯝꯅꯦ ꯌꯨꯝꯒ ꯍꯜꯂꯛꯇꯕꯤꯗ ꯑ ꯑꯗꯨꯀꯥꯟꯗ ꯂꯩꯀꯥꯏꯒꯤ ꯃꯤꯅ ꯌꯦꯡꯕꯗ ꯐꯖꯗ꯭ꯔꯦꯅ
ꯎꯝ ꯍꯧꯖꯤꯛ ꯍꯧꯖꯤꯛ ꯑꯣꯏꯔꯕꯁꯨ ꯌꯥꯏ ꯃꯥꯁꯨ ꯅꯨꯄꯥ ꯊꯤꯔꯁꯨ ꯑꯅꯨꯔꯕꯅꯤꯅ
ꯅꯪ ꯅꯨꯄꯤ ꯁꯥꯔꯤ ꯑꯔꯤꯕ ꯂꯣꯏꯔꯦ ꯀꯩꯅꯣ ꯀꯣꯏꯆꯏ ꯆꯠ ꯆꯠꯂꯤꯁꯤ ꯅꯨꯡꯗꯥꯡꯗ ꯀꯥꯏꯅꯒ ꯆꯩꯗꯤ ꯆꯩꯔꯝꯃꯅꯤ ꯌꯣꯟꯗ꯭ꯔꯤꯉꯩꯗ ꯍꯥꯏꯐꯦꯠꯀꯤ
ꯍꯣꯏ ꯈꯪꯗꯦ ꯆꯩꯗꯁꯨ ꯆꯥꯕꯤꯗꯕ ꯍꯥꯏꯗꯤ ꯁꯥꯎꯅꯤꯡ
ꯀꯩꯅꯣꯕ ꯕ꯭ꯔꯤꯠ ꯔꯣꯜ ꯅꯠꯇ꯭ꯔꯒꯅ ꯂꯣꯀꯦꯜ
ꯅꯣꯀꯦꯜ ꯅꯦ
ꯑꯣ
ꯍꯧꯖꯤꯛ ꯍꯣꯏ ꯃꯥꯒꯤ ꯀꯩꯅꯣꯁꯨ ꯎꯝ ꯌꯥꯝ ꯑꯦꯛꯁꯇꯁꯨ ꯄꯤꯕꯤꯒꯀꯣ
ꯑ ꯃꯥꯢ ꯑꯦꯛꯁ ꯅꯁꯨ ꯑꯗꯨ ꯑꯦꯛꯁ ꯇꯣ ꯇꯣꯛꯅꯈ꯭ꯔꯕ ꯑ ꯅꯃꯥꯟꯅꯕꯤꯗꯤ ꯌꯨꯝ ꯄꯥꯡꯈ꯭ꯔꯕ
ꯂꯩꯁꯥꯕꯤ ꯐꯖꯅ ꯁꯥꯔꯤꯌꯦ ꯃꯥꯜꯂꯤ ꯋꯥꯠꯂꯤꯌꯦ
ꯑꯥ
ꯃꯅꯦ
ꯑꯃꯔꯣꯝꯗꯗꯤꯀꯣ ꯑꯁ ꯅꯨꯡꯗꯤ ꯅꯨꯡꯁꯤꯕ ꯑꯩꯁꯨ ꯅꯨꯡꯁꯤꯌꯦ ꯍꯥꯏꯕꯗꯤ ꯑꯩꯅꯁꯨ ꯄꯨꯔꯛꯄ ꯑꯣ ꯌꯥꯎꯔꯕꯅꯤꯅꯀꯣ
ꯆꯥꯎꯔꯀꯥꯟꯗꯗꯤ ꯅꯪ ꯎꯍꯧꯕ꯭ꯔꯣ
ꯑꯁ ꯍꯣꯏ ꯎ ꯎꯋꯦ ꯑꯗꯨꯝ ꯃꯌꯨꯝꯗ ꯆꯠꯄ ꯀꯥꯟꯗ ꯑꯗꯨꯝ ꯀꯩꯅꯣ ꯇꯧ ꯑꯩꯈꯣꯏ ꯈꯨꯟ ꯃꯥꯟꯅꯩꯌꯦꯗ ꯏꯃꯥꯟꯅꯕꯤꯗꯣ ꯑꯣ ꯑꯗꯨꯒꯤ ꯑꯁ ꯅꯨꯡꯁꯤꯕꯗꯣ ꯑꯃꯔꯣꯝꯗ ꯑꯗ ꯑꯩ ꯐꯥꯎꯕꯀꯣ ꯑꯁ ꯌꯥꯝ ꯅꯨꯡꯁꯤꯔꯕꯅꯦꯕ
ꯑꯣ ꯅꯣꯏꯗꯤ ꯍꯨꯏ ꯂꯣꯏꯗ꯭ꯔꯣ
ꯑꯩꯈꯣꯏꯁꯨ ꯂꯣꯏꯌꯦ ꯏꯆꯦꯒꯤꯀꯣ
ꯑꯥ
ꯑꯗꯨ ꯆꯍꯤ ꯃꯉꯥ ꯍꯦꯟꯈ꯭ꯔꯦ ꯇꯔꯨꯛ ꯁꯨꯗꯣꯏꯔꯦ
ꯑꯣ ꯌꯥꯝꯃꯤꯅꯦꯀꯣ
ꯍꯟꯗꯛꯅ ꯇꯔꯨꯛ ꯁꯨꯔꯅꯤ ꯍꯣꯏ ꯑꯩꯈꯣꯏ ꯍꯣꯏꯗꯤ ꯌꯥꯝ ꯆꯥꯎꯋꯦ
ꯑꯥ
ꯋꯥꯡꯁꯨ ꯋꯥꯡꯕ
ꯑ
ꯃꯤꯗꯤ ꯆꯤꯛꯇꯦ ꯈꯣꯡꯅꯤ ꯌꯥꯝ ꯈꯣꯡꯕꯅꯦ
ꯑ ꯧ ꯁꯔꯤꯝ
ꯃꯤ ꯑꯎꯕ ꯈꯨꯗꯤꯡꯅ ꯅꯣꯏ ꯍꯨꯏꯗ ꯌꯥꯝ ꯆꯥꯎꯔꯦ ꯌꯣꯟꯕꯤꯌꯣ ꯌꯣꯟꯕꯤꯌꯨ ꯑꯗꯨꯝ ꯍꯥꯏꯔ ꯂꯩꯦ ꯏꯆꯦꯅ ꯌꯣꯜꯂꯣꯏ ꯁꯤ ꯍꯣꯏꯗꯤ ꯁꯨꯡꯛ ꯌꯣꯟ ꯌꯣꯜꯂꯣꯏ ꯁꯤꯔꯁꯨ ꯁꯤꯔꯁꯨꯀꯣ ꯐꯨꯝꯕꯤꯅꯤ
ꯃꯥꯅꯦ
ꯐꯖꯅ ꯐꯨꯝꯕꯤꯒꯦ ꯑꯁꯤꯗꯤ ꯀꯩꯅꯣ ꯌꯣꯜꯂꯔꯣꯏ ꯍꯥꯏꯕꯀꯣ
ꯍꯈ ꯑꯩꯈꯣꯏ ꯏꯄꯥꯁꯨ ꯂꯩꯕꯅꯦ ꯋꯥꯔꯤ ꯑꯃ ꯈꯨꯊꯥꯏꯅ ꯍꯨꯏ ꯍꯨꯏ ꯆꯥꯃ ꯃꯤꯅ ꯄꯤꯕꯅꯦꯕꯀꯣ ꯑꯁ ꯌꯥꯝ ꯒ꯭ꯌꯥꯟ ꯇꯥꯕ ꯍꯨꯏꯅꯤꯅ ꯆꯍꯤ ꯇꯔꯨꯛ ꯃꯥꯁꯨ ꯇꯔꯨꯛꯀꯨꯝꯕꯗꯤ ꯍꯤꯡꯕ ꯃꯥꯜꯂꯦ ꯃꯥ ꯁꯤꯕ ꯅꯨꯃꯤꯠꯇꯣ ꯈ꯭ꯔꯤꯁꯃꯥꯁ ꯇꯥꯕ
ꯑꯥ
ꯈ꯭ꯔꯤꯁꯃꯥꯁ ꯅꯨꯡꯗꯥꯡꯒ ꯁꯤꯕ ꯑꯁ ꯂꯥꯏꯁꯪꯒ ꯆꯠꯇꯕꯤ ꯀꯞ ꯀꯞ ꯀꯞꯂꯒꯨꯏ ꯐꯔ ꯃꯥꯕꯨ ꯃꯥ ꯃꯥꯒꯤ ꯀꯩꯅꯣꯝꯃ ꯃꯥꯒꯤ ꯃꯥ ꯐꯨꯝꯅꯕ ꯁꯦꯝꯃꯒꯀꯣ ꯄꯇꯥꯔ ꯀꯔꯤ ꯀꯩꯅꯣ ꯆꯥꯛ ꯌꯦꯟꯁꯥꯡ ꯃꯥꯅ ꯊꯧꯔꯥꯡ ꯇꯧꯔꯒ ꯅꯨꯃꯤꯠ ꯅꯨꯃꯤꯠ ꯑꯅꯤ ꯑꯍꯨꯝ ꯆꯥꯛ ꯆꯥꯗꯕꯤꯔꯤꯅꯦ ꯑꯩꯈꯣꯏ ꯏꯄꯥꯗꯣ ꯑꯩꯈꯏꯗ ꯅꯨꯡꯁꯤꯕꯟ ꯑꯁ ꯑꯗꯨꯒ ꯃꯆꯥꯗꯣ
ꯑꯥ
ꯃꯆꯥꯗꯨꯣ ꯄꯤꯛꯈ꯭ꯔꯦꯕ ꯍꯥꯏꯕꯗꯤ ꯎꯝ ꯃꯥ ꯃꯃꯤꯠ ꯐꯥꯎ ꯀꯛꯇ꯭ꯔꯤꯕ ꯑꯗꯨ ꯑꯗꯨꯗꯤ ꯑꯗꯨꯗꯤ ꯍꯤꯡꯉꯔꯣꯏꯅꯦꯕꯣ ꯑꯁ ꯂꯣꯏ ꯀꯩꯅꯣꯃ ꯇꯧꯈ꯭ꯔꯕꯅꯤꯅꯦ
ꯊꯤꯡꯗ꯭ꯔꯕꯣ ꯑꯗꯣ ꯑꯃ ꯄꯥꯎ
ꯍꯤꯡꯗ꯭ꯔꯦ ꯑꯃꯐꯥꯎ ꯀꯥꯏ ꯀꯩꯅꯣ ꯃꯃꯤ ꯐꯥꯎ ꯈꯛꯇ꯭ꯔꯤ
ꯑꯣ ꯑꯁ ꯅꯨꯡꯉꯥꯏꯖꯦꯅꯦꯀꯣ ꯀꯩꯗꯧꯕꯩ ꯁꯤꯕꯣ ꯅꯥꯕ꯭ꯔꯥ ꯁꯤꯕꯨꯔꯣ ꯑꯣꯔ
ꯑꯣꯏꯕꯒꯤꯅꯤꯅ ꯑꯍꯟ ꯑꯣꯏꯔꯁꯨ ꯃꯆꯥ ꯃꯆꯥ ꯌꯥꯝ ꯀꯣꯛꯑꯦꯕ ꯃꯥ
ꯎꯝ ꯑꯩꯈꯣꯏ ꯅꯨꯡꯁꯤꯕꯁꯨ ꯌꯥꯝ ꯅꯨꯡꯁꯤꯕꯅꯦꯀꯣ
ꯑꯁ ꯑꯗꯨꯕꯨ ꯍꯧꯗꯣꯡꯑꯗꯤ ꯀꯩꯅꯣ ꯇꯜꯂꯦ ꯌꯥꯝ ꯂꯝ ꯍꯦꯜꯂꯦꯕ
ꯑꯩꯗꯤ ꯍꯧꯗꯣꯡ ꯄꯥꯝꯗꯦ ꯍꯧꯗꯣꯡꯕꯨꯗꯤ ꯑꯗꯨ ꯍꯧꯗꯣꯡ ꯄꯥꯝꯗꯦ ꯍꯥꯏꯔꯁꯨ ꯑꯣꯣ ꯍꯧꯗꯣꯡ ꯂꯩꯔꯤꯁꯨ ꯑꯗꯨꯝ ꯅꯞꯄꯦ ꯃꯤ ꯌꯥꯝ ꯅꯞꯄꯦꯕ ꯃꯣꯏꯗꯣ
ꯅꯥꯞꯄꯦ ꯑꯥ ꯌꯨꯝꯁꯨ ꯂꯩꯩ ꯂꯩꯇꯦꯕ ꯃꯣꯏꯗꯤ ꯁꯥꯎꯅꯤꯡꯉꯦꯕ ꯌꯨꯝꯗ ꯁꯨꯂꯥꯏꯩ ꯂꯩꯇꯦ ꯑꯩꯈꯣꯏꯁꯤꯁꯨ ꯑꯃ ꯂꯩꯌꯦꯕ ꯍꯧꯖꯤꯛ ꯑꯃꯨꯕ ꯑꯃ
ꯑꯥ
ꯕꯃꯛꯇꯤ ꯅꯠꯇꯦ ꯀꯩꯅꯣꯃ ꯂꯩꯉꯣꯏꯒꯤ ꯃꯆꯨꯗꯀ ꯆꯥꯛ ꯀꯧꯔꯁꯨ ꯆꯂꯥ ꯂꯥꯛꯇ ꯆꯥꯛ ꯄꯤꯖꯔꯅꯤ ꯃꯥꯒꯤ ꯆꯥꯛꯄꯣꯠ ꯄꯤꯖꯔꯅꯤ ꯍꯥꯏꯔꯗꯤ ꯑꯗꯨꯝ ꯏꯅꯥꯛꯇ ꯂꯥꯛꯄ꯭ꯔꯥ ꯑꯗꯨꯒꯤ ꯁꯅꯧ ꯅꯪꯁꯤꯖꯕ ꯃꯥꯁꯨ ꯀꯩꯅꯣꯃ ꯐꯥꯔꯁ ꯇꯥꯏꯝ ꯑꯉꯥꯡ ꯄꯣꯛꯑꯦꯕ ꯅꯍꯥꯟꯗꯣ ꯑꯗꯨ ꯂꯣꯏ ꯁꯤꯗꯣꯛꯀꯦ ꯃꯊꯟꯗ ꯍꯈꯔꯤ ꯍꯧꯗꯣꯡꯁꯤꯡꯁꯦ ꯀꯃꯥꯏꯅ ꯇꯧꯏꯤ ꯑꯍꯥꯟꯕ ꯄꯣꯛꯁꯤꯡꯁꯦ ꯃꯣꯏ ꯁꯦꯕꯥ ꯐꯖꯅ ꯇꯧꯕ ꯍꯩꯇꯦ ꯃꯣꯏꯗꯣ ꯃꯣꯏ ꯃꯃꯥꯅ ꯂꯣꯏ ꯍꯥꯜꯂꯦꯕ
ꯑꯥ ꯑꯗꯨꯗꯤ ꯈꯪꯗꯦ ꯑꯩꯈꯣꯏꯒꯤ ꯍꯧꯗꯣꯛꯑ ꯑꯃꯁꯨ ꯌꯥꯝ ꯅꯨꯡꯁꯤꯕ ꯑꯃ ꯂꯩꯔꯤꯅꯦ ꯑꯗꯨꯝ ꯃꯣꯏꯗꯤ ꯆꯥꯎꯔꯗꯤ ꯀꯩꯅꯣ ꯑꯣꯟꯈ꯭ꯔꯅꯤꯅ
ꯑ ꯁꯨꯝ ꯃꯥꯡꯕꯗꯀꯣ
ꯑꯣ ꯃꯥꯡꯕꯗꯣ ꯑꯗꯣ ꯑꯩꯈꯣꯏ ꯍꯧꯗꯣꯡ ꯑꯃꯗꯤ ꯌꯥꯝ ꯆꯥꯎꯔꯦꯕ ꯃꯥꯗꯤ ꯑꯣꯟꯈ꯭ꯔꯦꯕꯅꯦꯕ ꯑꯗꯨꯒ ꯃꯔꯛ ꯃꯔꯛꯇ ꯑꯗꯨꯝ ꯂꯥꯛꯄꯗꯣ ꯨꯁꯤꯤꯕꯅꯦꯦ ꯑꯣ ꯑ ꯁꯨꯃꯥꯏꯅ ꯇꯧꯔꯒ ꯍꯟꯗꯛꯇꯤ ꯂꯥꯛꯇ꯭ꯔꯦ ꯁꯨꯡꯂꯥꯛ ꯂꯥꯛꯇ꯭ꯔꯦ ꯍꯧꯖꯤꯛꯇꯤ ꯁꯤꯈ꯭ꯔꯕ ꯀꯩꯅꯣꯝ
ꯐꯥꯕꯁꯨ ꯌꯥꯗꯕꯅꯤ ꯃꯣꯏꯗꯤ
ꯑꯣ ꯍꯣꯏ ꯐꯥꯅꯤꯉꯥꯏ ꯍꯣꯠꯅꯕꯅꯦꯕ ꯑꯩꯈꯣꯏ ꯌꯨꯨꯝ ꯃꯅꯥꯛꯀꯤ ꯅꯨꯄꯥ ꯀꯣ
ꯑꯃꯁꯨꯡ ꯈꯥꯕ ꯈ
ꯆꯥꯗꯒꯥꯏꯅꯦ
ꯑꯣ ꯊꯥꯅꯤꯉꯥꯏ ꯇꯧꯕꯗꯒꯤꯅꯦ ꯃꯣꯏꯗꯤ ꯈꯪꯕꯅꯦꯕ ꯑꯗꯨꯗꯤ ꯁꯂꯥꯛꯑ ꯂꯥꯛꯑꯔꯣꯏ ꯃꯣꯏꯗꯤ ꯊꯧꯔꯤꯅ ꯀꯤꯕꯁꯨ ꯌꯥꯗꯦ
ꯍꯣꯏ ꯍꯧꯗꯣꯡ ꯑꯦ ꯍꯨꯏꯕꯨꯗꯤ ꯌꯥꯗ
ꯑ ꯍꯨꯏ ꯍꯨꯏꯕꯨꯗꯤ ꯌꯥꯏ ꯍꯨꯏꯕꯨꯗꯤ ꯀꯅ ꯀꯥ ꯄꯪꯉꯦꯅ ꯍꯧꯗꯣꯡꯗꯨꯅ ꯈꯔ ꯁꯤꯡꯕ ꯌꯨꯝ ꯀꯁꯨꯂꯥ ꯂꯥꯛꯇꯕꯤꯗ ꯑꯁ ꯁꯥꯎꯅꯤꯡꯉꯦ ꯑꯗꯨꯕꯨ ꯑꯩꯈꯣꯏ ꯍꯧꯗꯣꯡꯗꯣ ꯅꯨꯄꯤ ꯑꯣꯏꯕꯅꯤꯅꯀꯣ
ꯑꯥ
ꯑꯁ ꯃꯣꯏ ꯄꯥꯈꯪꯅ ꯆꯤꯡꯅ ꯊꯤꯔꯛꯄ ꯃꯇꯝꯗ ꯑꯩꯅ ꯅꯨꯡꯗꯥꯡꯗ ꯑꯁ ꯏ ꯀꯥꯕꯅꯦ ꯖꯤꯤꯡꯒꯔ ꯃꯊꯛ ꯃꯇ ꯑꯣꯀ ꯑꯣ
ꯑꯣ ꯅꯣꯏꯔꯣꯝꯗꯁꯨ ꯍꯨꯏ ꯌꯥꯝꯕ ꯃꯥꯜꯂꯦ
ꯁꯃꯃꯦ ꯑꯑꯣ
ꯑꯩ ꯅꯍꯥꯟꯃꯨꯛ ꯑꯩ ꯍꯦꯛ ꯍꯦꯛ ꯆꯠꯂꯦꯕ ꯅꯣꯏꯔꯣꯝꯗ
ꯑ ꯉꯁꯥꯏꯔꯝꯕ ꯌꯥꯗ꯭ꯔꯥ
ꯑꯗꯨ ꯑꯁ ꯀꯨꯏꯔꯦꯍꯦ ꯅꯪ ꯅꯣꯏ ꯈꯪꯗ꯭ꯔꯤ ꯀꯥꯟꯗ ꯍꯍꯍ ꯅꯪ ꯈꯪꯗ꯭ꯔꯤ ꯀꯥꯟ ꯗ ꯍꯣꯏ ꯑꯗꯨꯗ ꯃꯇꯝꯗꯣ ꯑꯩꯗꯣ ꯏꯃꯥꯟꯕꯤ ꯈꯨꯠ ꯇꯨꯝꯕ ꯆꯠꯄ
ꯎꯝ
ꯑꯌꯨꯛ ꯉꯟꯇꯥꯔꯤꯗ ꯍꯨꯏꯗꯣ ꯀꯣꯡꯕꯁꯤ ꯀꯣꯡꯕꯁꯤ ꯑꯁ ꯇꯣꯕ ꯊꯨꯒꯥꯏꯕꯁꯤ ꯁꯥꯎꯅꯤꯡꯉꯕꯁꯤꯗꯤ
ꯃꯥꯅꯦ ꯃꯥꯅꯦ ꯑꯗꯨꯅ ꯃꯄꯨꯅ ꯆꯩꯗꯕ ꯈꯔ ꯂꯩꯔꯤ
ꯍꯣꯏ ꯇꯨꯃꯤꯟꯅ ꯂꯩꯌꯦ ꯑꯗꯨꯒꯤꯅꯦ ꯑꯩꯅ ꯁꯥꯎꯅꯤꯡꯕꯗꯨ
ꯑ ꯑꯩꯈꯣꯏ ꯅꯥꯀꯟꯒꯤ ꯁꯤꯁꯨ ꯂꯩꯌꯦ ꯑꯩꯈꯣꯏ ꯀꯥꯕꯅꯦ ꯑꯩꯈꯣꯏꯗꯤ ꯍꯨꯏ ꯈꯣꯡꯃꯜꯂꯗꯤ ꯃꯄꯨꯅ ꯊꯣꯛꯑꯒ ꯆꯩꯕꯤꯔꯒ ꯂꯩꯅꯀꯣ ꯑꯗꯨꯃꯥꯏꯅ ꯇꯧꯋꯤꯅ ꯃꯣꯏꯗꯤ ꯀꯩꯅꯣ ꯈꯪꯗꯦ ꯇꯥꯕ ꯅꯨꯡꯉꯥꯏꯕ꯭ꯔꯥ ꯈꯪꯗꯦ
ꯑꯗꯨꯅꯦ ꯍꯥꯏꯒꯗꯕꯅꯦ ꯃꯣꯏꯗꯤ ꯇꯨꯃꯤꯟ ꯂꯩꯊꯣꯛꯑꯦꯕ
ꯑ ꯑꯩꯈꯣꯏꯅꯗꯤ ꯍꯥꯏꯕ ꯌꯥꯔꯦ ꯑꯩꯈꯣꯏꯕꯨꯗꯤ ꯁꯤꯔꯛꯀꯅꯤ ꯃꯁ ꯈꯪ